ꯍꯜꯂꯣ
ꯎꯝ ꯇꯥꯕ꯭ꯔꯣ
ꯇꯥꯔꯦ
ꯀꯩꯅꯣ ꯀꯣꯜ ꯇꯧꯕ ꯂꯣꯏꯔꯗꯤ ꯄꯠ ꯐꯥ ꯄꯠ ꯐꯥ ꯇꯦꯛꯁ ꯇꯧꯔꯒ ꫰ ꯀꯣꯜ ꯇꯧꯒꯦꯔꯥ ꯑꯩ ꯇꯧꯔꯛꯑꯣꯔꯥ ꯍꯥꯏꯌꯣꯗꯅ ꯅꯪꯒꯤꯅꯤ ꯀꯣꯜ ꯑꯃꯔꯛ ꯇꯠꯄꯗ ꫰ ꯌꯦꯡꯉꯣ ꯃꯤꯅꯤꯠ ꫰
ꯄꯥꯏꯗꯦꯗꯣ ꫰
ꯀꯥꯏꯔꯦ ꯃꯇꯝ ꯃꯥꯡꯍꯟꯗ꯭ꯔꯤꯗꯨꯗꯤ ꫰
ꯈꯤꯠꯇꯪ ꯈꯛ ꫰
ꯃꯤꯅꯤꯠ ꯑꯍꯨꯝꯕꯨ ꯈꯤꯇꯪꯔꯣ ꫰
ꯑꯁ ꯑꯩꯗꯤ ꯃꯇꯝ ꯂꯩꯇꯕꯒꯤ ꯀꯣꯛꯁꯥꯏꯌꯦꯗ ꫰
ꯀꯩꯒꯤ ꯃꯇꯝ ꯂꯩꯇꯕ꯭ꯔꯣ ꯇꯨꯝꯅꯤꯡꯈ꯭ꯔꯕ꯭ꯔꯣ ꫰
ꯇꯨꯝꯅꯤꯡꯗꯦ ꯀꯣꯜ ꯑꯃꯗ ꯃꯤꯅꯤꯠ ꯑꯍꯨꯝ ꯃꯥꯡꯂꯗꯤ ꫰ ꯑꯗꯨꯝ ꯀꯩꯅꯣ ꯀꯔꯤ ꯍꯥꯏꯁꯦꯔꯥ ꫰ ꯃꯇꯝ ꯌꯥꯝꯅ ꯃꯥꯡꯉꯦꯕꯅꯤꯗ ꯂꯥꯏꯔꯤꯛ ꯄꯥ ꯂꯥꯏꯔꯤꯛ ꯄꯥꯕꯅ ꯐꯗ꯭ꯔꯣ ꫰
ꯍꯣꯏ ꯄꯥꯔꯣ ꯄꯥꯥꯔꯣ ꫰ ꯅꯪꯕꯨ ꯗꯤꯇꯔꯐ ꯇꯧꯕꯤꯔꯔꯣꯏꯌꯦ ꯑꯩꯅ ꫰
ꯏꯁ ꯗꯤꯁꯇꯔꯐ ꯇꯥ ꯆꯠꯈ꯭ꯔꯦꯅꯦ ꯃꯨꯛꯀꯥ ꫰
ꯂꯥꯏꯔꯤꯛ ꯄꯥꯕꯗꯗꯤ ꯁꯨꯃꯥꯏꯅ ꯗꯤꯁꯇꯥꯔꯐ ꯇꯧꯕꯗꯣ ꯅꯨꯡꯉꯥꯏꯇꯦꯅꯀꯣ ꫰
ꯆꯥ ꯌꯥꯝ ꯌꯥꯝ ꯒ꯭ꯌꯥꯟ ꯇꯥꯏꯌꯦꯅꯦ ꯫
ꯀꯝ ꯇꯥꯕ ꯅꯠꯇꯦꯗꯥ ꫰
ꯆꯦ ꫰
ꯑꯃꯄꯪ ꯅꯪꯕꯨ ꯅꯠꯇꯦꯗ ꫰
ꯑꯣꯈꯦ ꯃꯤꯕꯨ ꯋꯥ ꯉꯥꯡ ꯃꯤꯕꯨ ꯋꯥꯔꯤ ꯁꯥꯟꯅꯒꯅꯨ ꯍꯧꯖꯤꯛ
ꯍꯣꯏ ꯁꯥꯟꯅꯗꯦ ꯁꯥꯟꯅꯗꯦ
ꯁꯥ ꯁꯅꯥꯗ꯭ꯔꯗꯤ ꯐꯔꯦ
ꯍꯣꯏ ꯐꯥꯕꯅꯦ
ꯅꯪ ꯁꯥꯏꯀꯜꯒꯨꯝꯕ ꯊꯧꯕ ꯍꯩꯕ꯭ꯔꯣ
ꯇꯧꯕꯥ ꯍꯩꯇꯦ ꯅꯍꯥꯟ ꯈ꯭ꯔꯥ ꯀ꯭ꯂꯥꯁ ꯅꯥꯏꯟ ꯇꯦꯟꯒꯨꯝꯕ ꯃꯇꯝꯗꯤ ꯊꯧꯔꯝꯃꯦ ꯍꯧꯖꯤꯛꯇꯤ ꯀꯤꯈ꯭ꯔꯦ ꯊꯧꯅꯤꯡꯉꯥꯏ
ꯁꯆꯥ ꯀꯤꯈ꯭ꯔꯗꯤ ꯑꯗꯨꯗꯤ ꯑꯃꯔꯛ ꯊꯧꯔꯗꯤ ꯈꯪꯒꯅꯤꯅ ꯑꯃꯨꯛꯀ꯫
ꯍꯣꯏ ꯀꯤꯌꯦ ꯗꯣ ꯇꯥꯅꯤꯉꯥꯏ
ꯇꯨꯅꯤꯉꯥꯏ
ꯑ ꯑ ꯒꯔꯤꯗꯒꯤ ꯀꯣ
ꯎꯝ
ꯃꯩꯇꯩ ꯂꯣꯟꯁꯨ ꯎꯜꯇꯥ ꯄꯨꯜꯇꯥ ꯉꯥꯡꯉꯒ ꯂꯩꯔꯦ ꯈꯪꯗꯦ꯫ ꯒ꯭ꯌꯥꯟ ꯇꯥꯕꯤꯔꯣ ꯑꯩꯅ ꯉꯥꯡꯕꯁꯦ
ꯎꯇꯥ ꯄꯨꯇꯥ ꯉꯥꯡꯕꯁꯤꯅꯤ ꯇꯥ ꯅꯨꯡꯉꯥꯏꯕꯖꯦ
ꯈꯪꯗꯦ
ꯅꯪꯒꯤ ꯌꯥ ꯊꯣꯛꯄ ꯂꯣꯏꯔꯕꯣ ꯊꯥꯔꯇꯤ ꯇꯨ ꯇꯤꯠ ꯁꯨꯔꯕꯣ
ꯂꯣꯏꯗ꯭ꯔꯤ ꯈ꯭ꯔꯥ ꯋꯥꯠꯂꯤ
ꯏꯠ ꯁꯥ
ꯕ꯭ꯔꯣ꯫
ꯀꯩꯅꯣ꯫
ꯀꯔꯤꯒꯤꯂꯤꯂꯤ ꯁꯤꯒꯨꯝꯕꯁꯨ ꯍꯥꯡꯕ꯭ꯔꯥ ꯍꯥꯏꯕꯅꯤꯗꯥ꯫
ꯀꯔꯤ ꯍꯥꯡꯉꯅꯤꯗꯣ ꯈꯪꯕꯒꯤ ꯍꯥꯡꯕꯅꯤꯅꯦ꯫
ꯄꯥꯎ ꯗꯤꯁ ꯌꯔ ꯈꯔ ꯈꯪꯗꯦꯗ ꯀꯩꯗꯧꯉꯩ ꯊꯣꯛꯄꯗꯣ ꯑꯣꯏꯒꯦꯔꯥ꯫
ꯎꯝ꯫
ꯅꯣꯈꯔ꯭ꯦꯗꯥ ꯑꯩꯈꯣꯏꯁꯨ
ꯑꯩꯗꯤ ꯊꯥꯔꯇꯤ ꯋꯥꯟ ꯊꯣꯛꯈ꯭ꯔꯦ ꯑꯃꯥꯗꯣ ꯊꯣꯛꯇ꯭ꯔ ꯂꯩꯔꯦ꯫
ꯊꯣꯛꯀꯅꯤ ꯈꯔ ꯂꯩꯔꯀꯥ
ꯊꯣꯛꯄ ꯌꯥꯏ꯫ ꯌꯥꯗꯣ ꯃꯅꯨꯡꯗꯒꯤ꯫ ꯊꯣꯛꯇ꯭ꯔꯒ ꯌꯥ ꯑꯇꯣꯛꯄꯗ ꯄꯥꯟꯕ ꯍꯧꯔꯗꯤ ꯌꯥ ꯅꯥꯕ ꯍꯧꯔꯅꯤꯅꯦ ꯑꯗꯨꯒꯤ ꯀꯤꯕ ꯑꯩꯅ꯫
ꯑꯣ꯫
ꯎꯝ
ꯍꯣꯡꯗ꯭ꯔꯦꯗ꯫
ꯑꯣꯈꯦ ꯅꯪꯗꯤ ꯀꯩꯅꯣꯔꯥ꯫
ꯀꯔꯤꯒꯤꯅꯣ꯫
ꯑꯥ ꯑ ꯀꯔꯤꯕ ꯑꯈꯣꯏ ꯑꯈꯣꯏ ꯖꯥꯇꯤꯁꯦ ꯑꯌꯥꯝꯕ꯫ ꯀꯩꯅꯣꯅꯤꯅ ꯑꯥ꯫ ꯆꯔꯁ ꯀꯥꯕꯗ ꯕꯤꯒ ꯁꯤꯅꯤꯅ ꯈꯪꯕ꯭ꯔꯥ꯫
ꯑꯧ꯫
ꯑꯗꯨ ꯅꯪ ꯕꯤꯔꯥ ꯁꯤꯔꯥ꯫
ꯕꯤ꯫
ꯑꯠꯁꯥ꯫
ꯅꯪꯗꯤ ꯁꯤꯅꯦꯗꯣ꯫
ꯑꯩꯗꯤ ꯁꯤꯅꯦ꯫
ꯑꯣ꯫
ꯑꯁ ꯂꯥꯏꯠꯅꯤꯡ ꯌꯥꯝ ꯐꯖꯩꯌꯦ꯫ ꯂꯥꯏꯇꯅꯤꯡꯖꯦ ꯆꯛꯑꯦꯕꯣ꯫
ꯅꯣꯏꯒꯤꯁꯨ ꯑꯥ ꯁꯤꯒꯤ ꯃꯤꯁꯦ ꯌꯥꯝꯕ꯭ꯔꯣ꯫
ꯌꯥꯝꯕ꯭ꯔꯣꯕ꯫
ꯑꯧ
ꯌꯥꯝꯃꯦ ꯈꯣꯏꯗꯤ ꯁꯤ ꯈꯛꯇꯅꯤꯗ꯫
ꯑꯣ ꯑꯩꯈꯣꯏꯒꯤ ꯈꯨꯟꯗꯁꯨ ꯁꯤ ꯂꯩꯌꯦ꯫
ꯑꯗꯨ꯫
ꯃꯤ ꯌꯥꯝꯗꯦ ꯑꯩꯈꯣꯏꯒꯤ ꯈꯨꯟꯗꯗꯤ ꯫
ꯎꯝ ꯀꯦꯠ ꯍꯥꯏꯔꯁꯦ ꯑꯗꯨꯗꯣ ꯑꯗꯨꯝ ꯁꯤ ꯍꯥꯏꯔꯗꯤ ꯇꯥꯕ ꯅꯨꯡꯉꯥꯏꯔꯣꯏꯕ꯫
ꯑꯥ꯫
ꯀꯦꯠꯀ ꯑꯃꯗꯨꯅ ꯇꯤꯠ ꯍꯥꯏꯔꯖꯦ꯫ ꯃꯌꯥꯗꯣ꯫ ꯇꯥꯕ꯭ꯔꯣ꯫
ꯇꯥꯏꯌꯦ ꯇꯥꯏꯌꯦ꯫
ꯑꯣꯈꯦ ꯅꯣꯏꯗꯤ ꯀꯦꯠ ꯍꯥꯏꯕꯖꯦ ꯀꯃꯥꯏꯅ ꯈꯪꯕ꯭ꯔꯣꯝ꯫ ꯍꯥꯏꯕꯗꯤ ꯑꯃ ꯂꯩꯗꯅ ꯋꯥꯔꯤ ꯁꯥꯕꯗ꯫
ꯈꯪꯗꯦꯗ꯫
ꯍꯣꯏ ꯕꯦꯔꯥꯗꯤ ꯕꯦꯔꯥ ꯀꯥꯏꯀꯣ ꯑꯃ ꯂꯧꯕꯒ ꯕꯦꯔꯥ ꯑꯃ ꯂꯧꯕꯒ ꯕꯦꯔꯥ ꯇꯧꯕꯗꯣ꯫ ꯇꯧꯗ꯭ꯔꯣ?
ꯄꯣꯛꯃꯤꯟꯅꯕ
ꯍꯥ?
ꯏꯄꯥꯒꯤ ꯏꯄꯥꯒꯤ ꯃꯌꯥꯝꯕꯅꯦ꯫
ꯎꯝ
ꯑꯩꯈꯣꯏꯗꯤ ꯕꯤ ꯍꯥꯏꯕꯅꯤꯅ
ꯎꯝ
ꯅꯣꯏꯒꯤꯁꯤꯗ ꯑꯩꯒꯤ ꯏꯄꯥꯒꯤ ꯕꯥꯆꯧꯁꯦ ꯑꯃ ꯇꯪꯕ ꯂꯩꯌꯦꯕ ꯍꯣꯏ ꯏꯃꯨꯡꯗꯨꯒꯤ
ꯎꯝ
ꯑꯗꯨ ꯑꯩꯗꯤ ꯐ꯭ꯔꯀꯨꯝꯕꯄ ꯑꯩ ꯄꯨꯟꯁꯤꯗ ꯑꯃ ꯐꯥꯎ
ꯁꯦꯡꯗ꯭ꯔꯤꯀꯣ ꯅꯪꯒꯤ ꯃꯈꯣꯟ ꯅꯪ ꯀꯃꯥꯏꯅ ꯊꯝꯕ꯭ꯔꯣ ꯐꯣꯟꯗꯣ
ꯃꯨꯛꯀ ꯇꯧ ꯇꯥꯔꯕꯔꯣ?
ꯇꯥꯗꯤ ꯇꯥꯌꯦ ꯌꯥꯝ ꯁꯦꯡꯕ ꯊꯣꯛꯇꯦ
ꯌꯧꯖꯤꯛꯇꫭ
ꯎꯝ ꯍꯥꯏꯌꯨ ꯌꯥꯏ ꯑꯗꯨꯝ ꯇꯥꯏ ꯑꯗꯨ ꯀꯔꯤ ꯇꯧꯋꯦꯕ ꯑꯗꯨꯒ
ꯑꯗꯨ ꯅꯨꯄꯥꯗꯣ ꯆꯪꯉꯦ ꯑꯗꯨ ꯑꯣꯏꯔꯁꯨ ꯑꯩꯗꯤ
ꯎꯝ
ꯑꯃ ꯐꯥꯎ ꯆꯔꯆ ꯀꯨꯝꯕꯁꯨ ꯀꯥꯗ꯭ꯔꯤꯑꯕ
ꯑꯣ
ꯑꯗꯨꯒꯤ ꯀꯃꯥꯏꯅ ꯇꯧꯕꯔ ꯑꯗꯨ ꯂꯨꯍꯣꯡꯕꯒꯨꯝꯕꯗꯤ ꯆꯠꯄ꯭ꯔꯅꯦꯕꯀꯣ
ꯎꯝ
ꯑꯗꯨ ꯑꯣꯏꯔꯁꯨ ꯎꯝ ꯅꫭꯏꯒꯤ ꯆꯠ ꯅꯥꯕ ꯁꯇꯥꯜꯗꫭ ꯇꯧꯕꯥ ꯍꯥꯏꯗꯤ
ꯌꯥꯝꯃꯅꯤ ꯃꯊꯦꯜ ꯈꯔꯗꯤ ꯌꯥꯝꯃꯅꯤ ꯃꯤꯅ ꯌꯦꯡꯉꯗꯤ
ꯎꯝ ꯌꯝ ꯌꯥꯃꯤ ꯒꯌꯥꯟ ꯇꯗꯦꯗ ꯑꯩꯗꯤ
ꯂꯨꯍꯣꯡꯕꯁꯨ ꯀꯔꯤ ꯍꯥꯏꯁꯤꯔꯥ ꯂꯤꯁꯤꯡ ꯂꯤꯁꯤꯡ ꯌꯥꯝꯃꯦꯕ
ꯑ ꯑꯃꯦꯟꯒꯨꯝꯕ ꯇꯥꯎꯤꯟꯅ ꯄ꯭ꯔꯦ ꯅꯪꯒꯨꯝ ꯅꯀꫭ
ꯂꯨꯍꯣꯡꯕꯒꯨꯝꯕ ꯆꯠ
ꯅꯨꯃꯤꯠ ꯅꯨꯃꯤꯠ ꯂꯩꯌꯦ
ꯑꯥꯎ
ꯔꯊꯅꯥꯁꯨ ꯀꯩꯅꯣꯗꯤ ꯅꯣꯏꯗꯤ ꯀꯩꯅꯣ ꯇꯧꯋꯤꯗꯅ ꯎꯝ ꯑꯃꯥꯈꯛꯇ ꯇꯧꯔꯒ ꯑꯗꯨꯝ ꯗꯥꯏꯔꯦꯛ ꯗꯥꯏꯔꯦꯛ ꯉꯥꯡꯉꯒ ꯇꫭꯛꯏꯗꯅ ꯑꯩꯈꯣꯏꯒꯤꯗꯤ ꯃꯤꯅ ꯄ꯭ꯔꯊꯅꯥ ꯇꯧꯔꯝꯕꯗꯣ ꯂꯧꯊꯣꯛꯂꯁꯨ ꯉꯥꯡꯉꯦꯕ
ꯍꯣꯏ
ꯑꯗꯨꯝ ꯍꯣꯏ ꯉꯥꯡꯕ ꯈꯛꯇ ꯅꯠꯇꯦꯗ ꯑꯗꯨꯝ ꯃꯣꯏ ꯕꯨꯛ ꯂꯩꯕꯅꯤꯗ ꯕꯨꯛ ꯌꯥꯝ ꯂꯩꯕꯅꯤꯗ ꯄꯊꯅꯥ ꯇꯧꯋꯤ ꯕꯨꯛꯇꯨꯒ ꯑꯗꯨꯒꯨꯝꯕꯗꯣ ꯑꯗꯨꯝ ꯌꯦꯡꯉꯒ ꯇꯧꯕꯁꯨ ꯂꯩ ꯃꯤꯠ ꯎꯨꯗ꯭ꯔꯁꯨ
ꯈ‌ꯪꯗ‌ꯦꯗ ꯑꯩꯗꯤ ꯑꯗꯨꯝ ꯄꯥꯛꯅ ꯆꯠꯇꯕꯨꯗꯤꯅꯀꯣ ꯈꯪꯗꯕ ꯆꯨꯞꯅꯕꯤꯗ‌ꯣ
ꯑꯗꯣ ꯍꯥꯏꯕꯨꯗꯤ ꯑꯩꯕꯨꯗꯤ ꯌꯥꯝ ꯃꯤ ꯑꯌꯥꯝꯕꯁꯦ ꯑꯩꯗꯤ ꯕꯤꯈꯣꯏ ꯀꯤ ꯇ ꯎꯝ ꯆꯤꯟꯅꯥꯏꯗ
ꯑꯧ
ꯑꯗꯨꯝ ꯀꯔꯤ ꯍꯥꯏꯁꯤꯔꯥ ꯀꯦꯠ ꯈꯣꯏꯗꯁꯨ ꯑꯗꯨꯝ ꯑ ꯑꯅꯤꯃꯛ ꯐꯗꯤ ꯐꯩꯗ ꯑꯗꯨꯕꯨ ꯀꯔꯤ ꯍꯥꯏꯁꯤꯔꯥ ꯃꯀꯣꯛ ꯈꯣꯏꯗꯅ ꯁꯥꯊꯤꯕ ꯍꯥꯏꯇꯥꯔꯦ
ꯑꯧ
ꯑꯩꯈꯣꯏꯅ ꯍꯥꯟꯕꯅꯤ ꯅꯣꯏꯁꯦ ꯑꯩꯈꯣꯏ ꯃꯈꯥꯗꯒꯤ ꯊꯣꯛꯄꯅꯤ ꯍꯥꯏꯕꯗꯣ ꯃꯣꯏ ꯍꯥꯏꯌꯦꯕ
ꯈꯪꯗ꯭ꯔꯦꯗ ꯑꯅꯤ ꯂꯣꯏꯅ ꯃꯛ ꯐꯩꯌ‌ꯦꯗ
ꯈꯔꯗꯤ ꯐꯩꯗ ꯑꯩꯈꯣꯏ ꯑꯩꯈꯣꯏ ꯖꯥꯇꯤꯁꯤꯡꯁꯦ
ꯎꯝ
ꯑꯁꯤ ꯃꯔꯝꯗꯤ ꯑꯃꯛ ꯈꯪꯗꯕꯅꯦ
ꯑꯣ
ꯄ꯭ꯔꯤꯁꯄꯦꯇꯔꯤꯅꯦꯟ ꯍꯥꯏꯅ ꯑꯃ ꯂꯩꯗꯅ
ꯑꯧ
ꯑꯗꯨꯒꯤ ꯃꯈꯥꯗ ꯆꯤꯡꯕꯅꯦꯕ ꯑꯌꯥꯝꯕꯁꯦ
ꯑꯣ
ꯑꯗꯨꯝ ꯀꯩꯅꯣꯅꯦ ꯑꯝ ꯀꯔꯤ ꯍꯥꯏꯁꯤꯔꯣ ꯑꯝꯕ꯭ꯔ‌ꯦꯂꯥ ꯇꯥꯏꯞꯇꯅꯤꯗ
ꯎꯝ ꯑꯗ‌ꯣ ꯅꯣꯏꯒꯤ ꯎꯝ ꯁꯦꯅꯥꯄꯇꯤꯔꯣꯝꯗ ꯅꯣꯏꯒꯤ ꯃꯤꯅ ꯌꯥꯝꯕ꯭ꯔꯥ ꯅꯠꯇ꯭ꯔꯒ ꯑꯩꯈꯣꯏꯒꯤ ꯃꯤꯅ ꯌꯥꯝ ꯑꯩꯈꯣꯏꯒꯤ ꯍꯥꯏꯕꯗꯤ ꯈꯪꯉꯤꯅꯀꯣ
ꯎꯝ
ꯑꯗꯨꯒꯨꯝꯕ ꯃꯤꯅ ꯌꯥꯝꯕ꯭ꯔꯥ
ꯑꯥ ꯅꯣꯏꯒꯤ ꯃꯤꯅꯁꯨ ꯌꯥꯝ ꯃꯝꯕ ꯌꯥꯏ ꯑꯗꯨ ꯑꯣꯏꯔꯁꯨ ꯑꯁ ꯇꯪꯈꯥꯏ ꯇꯪꯈꯥꯏ ꯑꯃꯨꯛ ꯑꯣꯏꯔꯝꯅꯤꯗ ꯑꯗꯨꯝ ꯕꯤꯈ‌ꯣꯏ ꯌꯥꯝꯃꯤꯗ
ꯑꯣ ꯑꯩꯈꯣꯏꯗꯤꯁꯨ ꯁꯨꯃꯥꯏꯅ ꯇꯧꯔꯤꯕ ꯑꯩꯈꯣꯏꯒꯤ ꯈꯨꯟꯗꯨꯕ‌ꯣ
ꯃꯅꯤꯄꯨꯔ ꯅꯥꯒꯥꯂꯦꯟ ꯃꯤꯖꯣꯔꯥꯝ ꯕꯤꯍ‌ꯣꯏꯅ ꯌꯥꯝꯃꯝꯅꯤꯗ
ꯎꯝ ꯑꯣꯏꯌꯦ ꯃꯥꯜꯂ‌ꯦ
ꯑꯣꯔꯒꯅꯥꯏꯁꯇꯤ ꯀꯦꯠ ꯈꯣꯏꯗꯅ ꯈꯔ ꯑꯣꯔꯒꯅꯥꯏꯁ ꯇꯧꯕ
ꯑꯣ
ꯕꯤ ꯍꯣꯏꯗꯗꯤ ꯑꯣꯔꯒꯅꯥꯏꯖꯦꯁꯟ ꯐꯖꯅ ꯇꯧꯗꯦꯗ ꯃꯣꯏꯗꯤ ꯎꯝ ꯄ꯭ꯔꯣꯄ꯭ꯔ ꯑꯦꯠꯃꯤꯅꯤꯁꯇ꯭ꯔꯦꯁꯟ ꯂꯩꯇꯦꯕ
ꯎꯝ ꯅꯪꯁꯨ ꯅꯪꯒꯤ ꯃꯤꯡ ꯑꯅꯤ ꯂꯩꯔꯝꯒꯅꯤꯀꯣ
ꯑꯩꯒꯤ ꯃꯤꯡ ꯑꯅꯤ ꯍ ꯂꯩꯔꯝꯒꯅꯤ ꯍꯥꯏꯕꯗꯤ ꯀꯩꯅꯣ
ꯅꯣꯏꯒꯤ ꯃꯤ ꯈ‌ꯣꯏꯒꯤ ꯃꯤ ꯑꯅꯤ ꯑꯅꯤ ꯄꯥꯎ ꯐꯥꯎꯅ ꯇꯧꯕꯅ‌ꯦ
ꯃꯤꯡ ꯑ ꯍꯣꯏꯗ ꯍꯣꯏꯗ
ꯇ꯭ꯔꯥꯏꯕꯦꯜꯒꯤ ꯃꯤꯡ ꯈꯛꯇ ꯑꯣꯏꯕ ꯅꯠꯇ꯭ꯔꯣꯗꯣ?
ꯎꯝ ꯗꯥꯏꯔꯦꯛ ꯗꯥꯏꯔꯦꯛ ꯑꯗꯨꯃꯥꯏꯅ ꯍꯥꯏꯗꯤ ꯌꯥꯔꯔꯣꯏ꫰
ꯍꯣꯏ
ꯑꯗꯨꯝ ꯍꯣꯏꯗ ꯑꯗꯨꯃꯥꯏꯅ ꯑꯅꯤ ꯑꯅꯤ ꯃꯤꯡ ꯊꯣꯟꯕꯅꯦ꫰
ꯎꯝ꫰
ꯀꯔꯤꯗꯤ ꯀꯥꯏꯗꯦꯗ ꯀꯔꯤꯁꯨ ꯇꯧꯔꯣꯏꯗ ꯑꯗꯨꯝ ꯒ꯭ꯌꯥꯟꯇꯥꯥꯅ ꯍꯥꯏꯔꯗꯤꯀꯣ
ꯑꯣ
ꯎꯝ ꯅꯣꯏꯁꯨ ꯅꯣꯏꯁꯨ ꯃꯤꯡ ꯑꯅꯤꯗꯤ ꯑꯗꯨꯝ ꯊꯣꯂꯦꯅ꫰
ꯍꯣꯏ ꯊꯣꯟꯕ ꯂꯩ ꯌꯦꯗ꯫
ꯑꯗꯨꯕꯨ ꯀꯝꯄꯜꯁꯔꯤ ꯅꯠꯇꯦꯕ ꯅꯣꯏꯒꯤꯅ꫰ ꯅꯠꯇ꯭ꯔꯣ?
ꯍꯣꯏ
ꯑꯗꯨꯅꯤ꫰
ꯎꯝ ꯑꯅꯤꯁꯨ ꯐꯥꯎꯔꯦ ꯑꯃꯁꯁꯨ ꯐꯥꯔꯦ
ꯑ
ꯃꯀꯣꯛꯇꯒꯤ ꯃꯀꯣꯛ ꯁꯥꯅꯅꯤꯡꯕꯒꯤ ꯑꯗꯨꯗ ꯍꯥꯏꯕ ꯋꯥꯅꯤ ꯃꯅꯨꯡꯗꯗꯤ ꯆꯞ ꯃꯥꯟꯅꯩꯗ
ꯑꯗꯨ ꯈꯪꯗꯦꯅꯦ ꯃꯔꯛꯇꯗꯤ ꯕꯦꯔꯥ ꯌꯥꯝꯕꯅꯤꯅ ꯁꯤꯒꯤꯁꯨ
ꯑꯣ ꯈꯪꯗ꯭ꯔꯦꯗꯥ ꯃꯤꯁꯤꯡꯁꯦ
ꯑꯩꯗꯤ ꯍꯥꯏꯕ ꯉꯝꯗꯕꯅꯤꯍꯦ ꯅꯣꯡꯃꯁꯤ ꯑꯗꯨ ꯍꯥꯏꯒꯅꯤ ꯑꯃꯨꯛꯀ ꯍꯌꯦꯡ ꯑꯃꯨꯛꯀ ꯀꯩꯅꯣꯃ ꯍꯥꯏꯒꯅꯤ ꯑꯗꯨꯝ ꯆꯦꯟꯖ ꯇꯧꯔ ꯂꯩꯅꯤꯅ ꯍꯣꯡꯉꯒ